ꯍꯂꯣ
ꯎꯝ ꯇꯥꯕ꯭ꯔꯣ ꯍꯣꯏ ꯇꯥꯌꯦ ꯇꯥꯌꯦ ꯆꯥꯛ ꯆꯥꯔꯕꯣ
ꯍꯣꯏ ꯆꯥꯗ꯭ꯔꯦ ꯅꯪꯗꯤ
ꯍꯣꯏ ꯆꯥꯔꯦ
ꯀꯩ ꯖꯥꯡ ꯆꯥꯒꯦ
ꯑꯥ ꯏꯁ꯭ꯀꯣꯁ ꯆꯝꯐꯨꯠ ꯅꯦ ꯗꯥꯜꯅꯦ ꯑꯂꯨ
ꯑꯍꯥꯎꯕ ꯉꯥꯛꯇꯪ ꯆꯥꯌꯦꯀꯣ
ꯍꯣꯏ ꯅꯪꯗꯤ ꯀꯩ ꯃꯊꯦꯟ ꯆꯥꯒꯦ
ꯑꯩꯌꯦ ꯉꯁꯤ ꯀꯥꯡꯁꯣꯏ ꯑꯃꯅꯦ ꯏꯔꯣꯟꯕ ꯑꯃꯒ ꯆꯥꯏꯌꯦ
ꯑꯆꯥ ꯅꯪꯅ ꯍꯥꯎꯔꯦꯗ ꯑꯗꯨꯗꯤ ꯅꯪꯅ ꯍꯦꯟꯅ ꯍꯥꯎꯔꯦꯗ ꯑꯗꯨꯗꯤ
ꯌꯥꯝ ꯍꯥꯎꯇꯦꯗ ꯅꯪꯗꯤ ꯆꯥꯛ ꯌꯥꯝ ꯆꯥꯕ꯭ꯔꯣ
ꯌꯥꯝ ꯍꯣꯏ ꯁꯅꯔꯗꯤ ꯁꯅꯔꯒꯗꯤ ꯆꯥꯏ ꯁ꯭ꯅꯥꯗꯗꯤ ꯀꯩꯝ ꯆꯥꯗꯦ ꯑꯃꯨꯛꯀ
ꯑꯩꯌꯥ ꯉꯁꯤ ꯏꯟꯁꯥꯡ ꯍꯥꯎꯗꯕ ꯑꯣꯏꯔꯝꯅꯤ ꯑꯗꯨꯗꯤ
ꯎꯝ
ꯎꯝ ꯉꯁꯤ ꯀꯥꯏ ꯀꯥꯏ ꯆꯠꯛꯦ
ꯑꯩ ꯀꯥꯗ ꯑꯗꯨꯝ ꯂꯩꯗ ꯉꯁꯤꯗꯤ
ꯎꯝ
ꯆꯠꯅꯤꯡꯉꯥꯏ ꯆꯠꯊꯣꯛꯅꯤꯡꯉꯥꯏꯁꯨ ꯂꯩꯇꯦ ꯍꯣꯏ
ꯎꯝ ꯆꯠꯁꯨ ꯆꯠꯅꯤꯡꯗꯕꯒꯤ ꯑꯣꯏꯔꯝꯅꯤ ꯅꯪ
ꯑꯣ ꯍꯣꯏ ꯆꯔꯁꯇꯤ ꯀꯩꯅꯣ ꯇꯧꯋꯦ ꯈꯔ ꯂꯥꯞꯄꯀꯣ ꯑꯗꯨ ꯏꯃꯥꯟꯅꯕꯈꯣꯏꯁꯨ ꯂꯩꯇꯕ
ꯂꯥꯞꯄ ꯍꯥꯏꯕꯗꯤ ꯇꯦꯛꯁꯤ ꯇꯣꯡꯉꯗꯤ ꯂꯨꯄꯥ ꯆꯥꯅꯤ ꯆꯍꯨꯝ ꯇꯤꯡꯒꯗꯧꯕ ꯑꯗꯨꯒꯤ
ꯑꯣ ꯌꯥꯝ ꯂꯥꯞꯄ꯭ꯔꯣ
ꯍꯣꯏ ꯂꯥꯞꯄꯦ
ꯎꯝ ꯑꯗꯣꯝ ꯍꯌꯦꯡꯗꯤ ꯀꯥꯏ ꯆꯠꯀꯅꯤ
ꯍꯌꯦꯡꯁꯨ ꯀꯥꯗ ꯂꯩꯒꯅꯤ
ꯀꯩ ꯍꯥꯏꯕ
ꯀꯥꯗ ꯂꯩꯒꯅꯤ ꯍꯌꯦꯡꯁꯨ ꯗꯨꯝ
ꯑꯣ ꯀꯩꯝꯇ ꯆꯠꯂꯣꯏꯗ꯭ꯔꯣ
ꯆꯠꯂꯣꯏ ꯍꯣꯏ
ꯁꯟꯗꯦꯗ ꯅꯪꯗꯤ ꯀꯥꯏ ꯀꯥꯏ ꯆꯠꯀꯦ ꯀꯩꯝꯇ ꯆꯠꯂꯣꯏꯗ ꯑꯩꯁꯨ
ꯎꯝ ꯀꯩꯒꯤꯔꯣ
ꯆꯠꯅꯤꯡꯗꯕ
ꯕꯣꯜꯗꯣ ꯌꯦꯡꯃꯟꯕꯒꯤ ꯋꯥꯕꯒꯤꯀꯣ ꯐꯖꯅ ꯇꯨꯝꯒꯅꯤ ꯅꯨꯡꯗꯥꯡꯗꯗꯤ ꯇꯨꯝꯗ꯭ꯔꯦ ꯕꯣꯜ ꯌꯦꯡꯉꯦ ꯑꯗꯨꯒꯤ ꯅꯪꯗꯤ ꯕꯣꯜ ꯌꯦꯡꯗ꯭ꯔꯣ
ꯌꯦꯡꯉꯦ ꯌꯦꯡꯉꯦ
ꯅꯪꯗꯤ ꯀꯔꯝꯕ ꯇꯤꯝ ꯁꯞꯄꯣꯔꯠ ꯇꯧꯒꯦ
ꯑꯩꯒꯤꯗꯤ ꯄꯣꯔꯇꯨꯒꯜꯅꯦ
ꯎꯝ ꯆꯞ ꯃꯅꯩꯅꯦ ꯆꯞ ꯃꯅꯩꯌꯦ
ꯆꯥ
ꯌꯥꯝ ꯐꯩꯌꯦꯅꯥ ꯆꯞ ꯃꯅꯕꯗꯣ ꯀꯣ
ꯍꯣꯏ ꯍꯣꯏ ꯍꯣꯏ
ꯑꯩꯗꯤ ꯆꯞ ꯃꯅꯥꯔꯝꯃꯣꯏꯗ꯭ꯔꯥ ꯈꯟꯕꯅꯤ ꯑꯥꯔꯖꯦꯟꯇꯤꯅꯥꯒꯨꯝ ꯃꯥ ꯍꯥꯏꯔꯛꯀꯇꯧ ꯃꯥꯜꯂꯦ ꯅꯪꯗꯨ
ꯑꯦ ꯑꯩ ꯑꯉꯥꯡ ꯑꯣꯏꯔꯤꯉꯩꯗꯒꯤ ꯔꯣꯅꯥꯜꯗꯣ ꯐꯦꯟꯁ ꯑꯣꯏꯔꯦ
ꯎꯝ ꯑꯗꯣ ꯑꯗꯨꯗꯤ ꯅꯪ ꯕꯣꯜ ꯁꯥꯅꯕ ꯍꯩꯕ꯭ꯔꯥ
ꯍꯣꯏ
ꯎꯝ ꯌꯥꯝ ꯐꯩꯅꯦ ꯔꯤꯅꯥꯜꯗꯣꯒꯨꯝꯅ ꯁꯅꯥꯔꯝꯅꯤꯅꯦ ꯑꯗꯨꯗꯤ
ꯃꯥꯟꯕ꯭ꯔꯣ ꯑꯗꯨꯃꯥꯏꯅ ꯁꯅꯥꯗꯧꯒ
ꯍꯣꯏ ꯃꯥꯜꯂꯤꯅ ꯑꯉꯥꯡ ꯑꯣꯏꯔꯤꯉꯩꯗꯒꯤ ꯄꯥꯝꯂꯛꯄꯅꯤꯅ ꯃꯧꯇꯧ ꯇꯝꯔꯝꯅꯤꯅ
ꯍꯣꯏ ꯍꯣꯏ ꯍꯣꯏ ꯑꯗꯨꯝ ꯈꯔ ꯈꯔ ꯁꯅꯥꯏ ꯌꯥꯝ ꯍꯩꯇ꯭ꯔꯁꯨ
ꯎꯝ
ꯑꯥ ꯍꯣꯏ
ꯑꯗꯨ ꯅꯪ ꯁꯤꯡꯖꯨꯒꯨꯝꯕꯗꯤ ꯁꯦꯝꯕ ꯍꯩꯕ꯭ꯔꯥ
ꯑꯗꯨꯗꯤ ꯌꯥꯎꯗ꯭ꯔꯦ ꯇꯥꯂꯦꯟꯗ
ꯁꯦꯝꯕ ꯍꯩꯇꯦ
ꯍꯣꯏ
ꯑꯣ ꯅꯪ ꯁꯤꯡꯖꯨ ꯆꯥꯗꯕ꯭ꯔꯣ ꯑꯗꯨꯗꯤ
ꯑ ꯆꯥꯏꯗ ꯑꯗꯨꯝ ꯀꯩꯅꯣ ꯇꯧꯕ
ꯎꯝ ꯎꯝ ꯍꯣꯏꯁ ꯑꯗꯨꯗꯤ ꯆꯥꯛꯁꯨ ꯊꯣꯡꯔꯝ ꯊ‌ꯣꯡꯕ ꯍꯩꯔꯝꯗꯧ ꯃꯥꯟꯗꯦꯕꯣ
ꯎꯝ ꯆꯞꯄ‌ꯦ ꯊꯣꯡꯕ ꯍꯩꯗ ꯅꯪꯁꯨ
ꯎꯝ ꯀꯩ ꯍꯤꯟꯁꯥꯡ ꯊꯣꯡꯕ ꯍꯩꯒꯦ
ꯑꯩ ꯑꯌꯥꯝꯕ ꯂꯣꯏ ꯊꯣꯡꯕ ꯍꯩꯗ ꯆꯥꯛ ꯏꯟꯁꯥꯡꯗꯤ
ꯑ ꯂꯣꯏꯅꯃꯛ ꯌꯥꯝ ꯂꯨ ꯂꯨꯕ ꯏꯟꯁꯥꯡꯁꯨ ꯑꯣꯛꯁꯥꯥꯒꯨꯝꯕ ꯑꯗꯨꯁꯨ
ꯍꯣꯏ
ꯎꯠꯇꯤꯗꯤ
ꯍꯥ
ꯅꯆꯤꯟ ꯊꯤꯕ
ꯇꯨꯇꯤꯅꯦꯕ
ꯎꯠꯇꯤ ꯎꯠꯇꯤ
ꯑ ꯑꯗꯨꯃꯛꯇꯤ ꯍꯩꯇ꯭ꯔꯦ ꯍꯣꯏ
ꯍ‌ꯣꯏ ꯑꯗꯨꯅꯦꯕ ꯌꯥꯝ ꯍꯩꯇꯦꯕꯨ ꯑꯩꯁꯨ ꯊꯣꯡꯕ ꯍꯩꯇꯤꯗ ꯁꯨꯝ ꯍꯪꯕ ꯋꯥꯅꯤꯗ
ꯎꯝ
ꯁꯤꯡꯖꯨꯒꯗꯤ ꯁꯤꯡꯖꯨꯗꯤ ꯍꯩꯌꯦ
ꯑꯆꯥ ꯁꯤꯡꯖꯨ ꯁꯤꯡꯖꯨ ꯑ ꯃꯤ ꯑꯃꯅ ꯇꯥꯛꯄꯤꯔꯒꯗꯤ ꯐꯖꯅ ꯑꯩꯅ ꯍ‌ꯦꯡꯉꯒꯗꯤ ꯑꯗꯨꯝ ꯍꯩꯅꯤ ꯗꯥꯏꯔꯦꯛ
ꯑꯣ ꯍꯥꯏꯔꯣ ꯁꯤꯡꯖꯨ ꯀꯔꯤ
ꯑꯗꯨꯒ ꯁꯤꯡꯖꯨꯗꯤ ꯑꯗꯨꯝ ꯀꯔꯤ ꯍꯥꯏꯅꯤ ꯑꯩꯈꯣꯏ ꯈꯨꯟ ꯂꯩꯔꯤꯉꯩꯗ ꯑꯩꯈꯣꯏ ꯈꯨꯟꯒꯤ ꯅꯨꯄꯤꯁꯤꯡꯅ ꯁꯦꯝꯕꯗꯨꯗ ꯑꯗꯨꯝ ꯆꯥꯃꯤꯟꯅꯕ ꯑꯗꯨ ꯑꯗꯨꯃꯥꯏꯅ ꯆꯥꯏ
ꯎꯝ ꯑꯩ ꯁꯦꯝꯕꯤꯒꯦ ꯅꯣꯡꯃ ꯂꯥꯛꯑꯣ ꯆꯥꯅꯤꯉꯥꯏ
ꯍꯣꯏ ꯍꯣꯏ ꯍꯣꯏ ꯌꯥꯏ
ꯑꯩꯗꯤ ꯁ‌ꯦꯝꯕ ꯌꯥꯝ ꯍꯩꯈ꯭ꯔꯥꯖꯥꯠꯅꯤ ꯑꯩꯈꯣꯏꯗ ꯑꯩ ꯌꯨꯝ ꯑꯩꯈꯣꯏ ꯌꯨꯝꯗ ꯑ ꯀꯩ ꯍꯥꯏꯁꯤꯔꯥ ꯎꯝ ꯄꯣ ꯌꯦꯡꯕ ꯂꯥꯛꯄ ꯃꯤꯁꯤꯅ ꯑꯩꯅ ꯁꯤꯡꯖꯨ ꯁ‌ꯦꯝꯕꯗ ꯍꯥꯎꯋꯦ ꯍꯥꯎꯋꯦ ꯍꯥꯏꯉꯣ ꯑꯗꯣ ꯑꯩ ꯈꯛꯇ ꯅꯠꯇꯦꯕ ꯃꯤ ꯌꯥꯝꯅꯁꯨ ꯁꯦꯝꯃꯦ ꯑꯩꯅ ꯃ‌ꯦꯠ
ꯎꯝ ꯎꯝ
ꯑꯩ ꯈꯨꯠꯇꯤ ꯃ‌ꯣꯔꯣꯛ ꯌꯥꯝ ꯁꯥꯕꯅꯦ ꯃꯤꯁꯤꯡ ꯆꯥꯕꯁꯦ ꯃ‌ꯣꯔꯣꯛ ꯁꯥꯏꯌ‌ꯦ ꯃ‌ꯣꯔꯣꯛ ꯁꯥꯏ ꯑꯗꯨꯝ ꯍꯥꯏꯕꯅꯦ
ꯑꯩꯕꯨ ꯆꯥꯛ ꯀꯧꯔꯒ ꯑꯗꯨꯃꯥꯏꯅ ꯀꯩꯅꯣ ꯇꯧꯔꯗꯤ ꯑꯩꯗꯤ ꯆꯥꯔꯣꯏꯍꯦ ꯃꯣꯔ‌ꯣꯛꯇꯤꯍꯦ
ꯏ‌ꯦꯁꯇ꯭ꯔꯥ ꯃ‌ꯣꯔ‌ꯣꯛ ꯍꯥꯞꯄꯤꯒ‌ꯦ ꯅꯪꯒꯤ
ꯎꯝ
ꯅꯪ ꯈꯪꯉ‌ꯣꯏꯕ ꯂꯣꯠ ꯂꯣꯠꯅ ꯁꯦꯝꯕꯤꯒꯅꯦꯕ ꯁꯦ ꯆꯥꯔ‌ꯣ ꯆꯥꯔ‌ꯣ ꯍꯥꯏꯔ‌ ꯅꯪ ꯈꯪꯉ‌ꯣꯏꯕ ꯂꯣꯟ ꯂꯣꯟꯅ ꯑꯗꯨꯝ ꯊꯝꯕꯤꯕꯗꯣ ꯑꯁ ꯂꯣꯏꯔꯦ ꯁꯤ ꯅꯣꯏ ꯑꯩꯅ ꯉꯁꯤꯒꯤ ꯁꯤꯡꯖꯨꯁꯤꯗꯤ ꯂꯣꯏꯔ‌ꯦ ꯄꯨꯛ ꯁꯥꯕꯁꯤꯗꯤ ꯍꯥꯏꯔꯀꯣ
ꯇꯣꯏꯂꯦꯠ ꯁꯤꯕ ꯍꯧꯔꯦꯅꯦ
ꯌꯥꯏ ꯌꯥꯏ
ꯑꯩꯁꯦ ꯑꯥ ꯑꯦꯛꯖꯥꯝ ꯑꯦꯛꯖꯥꯝꯄꯜꯗ ꯍꯣꯏ ꯅꯪ ꯁꯤꯡꯖꯨ ꯁꯤꯡꯖꯨ ꯃꯣꯔꯣꯛ ꯑꯁꯥꯕ ꯑꯩꯅ ꯁꯦꯝꯕ ꯆꯥꯔꯦꯕꯀꯣ ꯑꯗꯨ ꯆꯥꯔꯀꯥꯟꯗ ꯅꯪ ꯅꯝꯕꯔ ꯇꯨꯒꯨꯝꯕ ꯇꯣꯏꯂꯦꯠꯒꯨꯝꯕ ꯆꯦꯟꯅꯤꯡꯉ ꯀꯥꯟꯗ ꯏꯁꯤꯡꯒꯨꯝꯕ ꯌꯥꯎꯔꯝꯗꯗꯤ ꯅꯪ ꯀꯃꯥꯏꯅ ꯇꯧꯗꯣꯏꯕ ꯑꯩꯈꯣꯏ ꯌꯨꯝꯗꯁꯨ ꯏꯁꯤꯡ ꯑꯃ ꯐꯥꯎ ꯂꯩꯇꯕꯤꯗ
ꯈꯥꯡꯒꯅꯤꯗ
ꯈꯥꯡꯒꯅꯤ ꯅꯪ ꯑꯗꯣ ꯅꯪ ꯄꯨꯛꯇꯣ ꯌꯥꯝ ꯁꯥꯔꯦꯕꯀꯣ ꯈꯥꯡꯕꯁꯨ ꯉꯝꯃꯔꯣꯏꯕ ꯀꯣ ꯑꯗꯨꯒ ꯏꯁꯤꯡ ꯑꯃ ꯐꯥꯎ ꯂꯩꯔꯔꯣꯏ ꯑꯗꯨꯒ ꯀꯃꯥꯏꯅ ꯇꯧꯔꯅꯤ ꯅꯪ
ꯑꯦ ꯑꯗꯨꯁꯨ ꯑꯗꯨꯝ
ꯑꯩꯈꯣꯏ ꯑꯩꯈꯣꯏ ꯑꯩꯈꯣꯏ ꯌꯨꯝꯗ ꯏꯁꯤꯡꯁꯨ ꯂꯩꯕꯤꯗ꯭ꯔꯦ ꯑꯗꯨ ꯀꯃꯥꯏꯅ ꯇꯧꯔꯦ ꯈꯥꯡꯕ ꯉꯝ ꯉꯝꯒꯗꯔꯣ
ꯉꯝꯅꯤꯗ
ꯅꯠꯇꯦ ꯑꯣꯏꯔꯝꯃꯣꯏꯗ
ꯎꯝ ꯍꯣꯏ ꯀꯞꯑꯣꯏ ꯀꯞꯄꯗꯤ ꯀꯞꯄ ꯌꯥꯏ ꯑꯗꯨꯕꯨ
ꯎꯝ ꯅꯪꯅ ꯊꯦꯡ ꯊꯦꯡꯅ ꯕꯣꯜ ꯌꯦꯡꯕꯗꯣ ꯅꯁꯥꯒꯨꯝꯕ ꯑꯗꯨ ꯗꯣ ꯅꯥꯗ꯭ꯔꯣ ꯋꯥꯗ꯭ꯔꯣ
ꯑꯥ ꯋꯥꯗꯦꯗ
ꯎꯝ ꯑꯩꯗꯤ ꯌꯥꯝ ꯋꯥꯏꯌꯦ
ꯍꯣꯏ ꯍꯣꯏ ꯅꯨꯄꯤꯅꯤꯅꯀꯣ ꯍꯛꯆꯥꯡꯗꯣ ꯈꯔ ꯁꯣꯟꯕ ꯑꯣꯏꯔꯝꯅꯤ ꯅꯨꯄꯤꯅꯤꯅ ꯍꯛꯆꯥꯡꯗꯣ ꯈꯔ ꯁꯣꯟꯕ ꯑꯣꯏꯔꯝꯅꯤꯕ
ꯎꯝ ꯑꯩꯗꯤ ꯁꯣꯟꯗꯦ ꯀꯜꯂꯦ ꯑꯗꯨ ꯑꯣꯏꯔꯁꯨ ꯋꯥꯔꯦ ꯀꯔꯤꯒꯨꯝꯕ ꯈꯪꯗꯦ
ꯑꯠꯆꯥ
ꯈꯔꯗꯤ ꯄꯤꯛꯑꯦ
ꯍꯥ
ꯄꯤꯛꯇꯤ ꯄꯤꯛꯑꯦꯕ ꯆꯥꯛ ꯌꯥꯝ ꯆꯥꯔꯔꯣꯏꯒꯦ ꯑꯩ ꯆꯥꯛ ꯌꯥꯝ ꯆꯥꯅꯤꯡꯗꯦ ꯀꯩꯒꯤꯅꯣ ꯈꯪꯗꯦ ꯑꯩꯈꯣꯏ ꯃꯃꯥ ꯑꯩꯈꯣꯏ ꯌꯨꯝ ꯃꯤꯁꯤꯡꯅ ꯆꯩꯕꯅ ꯆꯩꯕꯅ ꯆꯩꯕꯅ
ꯎꯝ
ꯁꯤꯡꯖꯨ ꯈꯛꯇꯪ ꯆꯥꯕ ꯁꯤꯡꯖꯨ ꯆꯥꯔꯗꯤ ꯆꯥꯛ ꯆꯥꯗꯔꯁꯨ ꯌꯥꯕ ꯃꯣꯔꯣꯛꯗꯤ ꯀꯟꯅꯗꯤ ꯆꯥꯕ ꯉꯝꯗꯦ ꯑꯩꯁꯨꯨ
ꯎꯝ
ꯈꯤꯇꯪ ꯈꯤꯇꯪ ꯃꯣꯔꯣꯛ ꯑꯃꯗꯣ ꯊꯝꯃꯅꯤꯕ ꯀꯣ ꯆꯤꯡꯒꯤ ꯃꯣꯔꯣꯛ ꯑꯁꯥꯕꯗꯣ ꯑꯗꯣ ꯇꯪꯈꯥꯏꯒꯨꯝꯕ ꯑꯗꯨꯝ ꯇꯧꯕ ꯑꯁ ꯌꯥꯔꯦ ꯃꯣꯔꯣꯛꯁꯥꯕ ꯌꯥꯗ꯭ꯔꯦ ꯌꯥꯝꯅ ꯏꯁ꯭ꯀꯨꯜ ꯀꯥꯔꯤꯕꯒꯤꯀꯣ
ꯑꯣ ꯑꯣ ꯏꯁ꯭ꯀꯨꯜ ꯀꯥꯔꯤꯕꯣ ꯅꯪꯕꯣ
ꯎꯝ ꯀꯥꯔꯤꯌꯦ
ꯑꯠꯆꯥ ꯀꯔꯤ ꯀ꯭ꯂꯥꯁꯇꯔꯣ
ꯍꯥꯏꯅꯤꯡꯗꯦ
ꯑꯠꯆꯥ ꯀꯣꯂꯦꯖ ꯀꯣꯂꯦꯖ ꯔꯣ
ꯑꯗꯨꯁꯨ ꯍꯥꯏꯅꯤꯡꯗꯦ ꯀꯥꯔꯤꯌꯦ ꯂꯣꯏꯔꯦ ꯑꯗꯣ ꯅꯪꯗꯤ ꯀꯥꯗ꯭ꯔꯕꯣ
ꯑꯩꯗꯤ ꯂꯥꯏꯔꯤꯛ ꯇꯝꯕ ꯂꯣꯏꯔꯦ
ꯑꯣ ꯌꯥꯝ ꯐꯩꯔꯦ ꯑꯗꯨꯗꯤ ꯑꯩꯒꯤ ꯁꯤꯅꯤꯌꯔ ꯑꯣꯏꯔꯕꯅꯤꯅ ꯅꯪꯁꯦ
ꯁꯤꯅꯤꯌꯔ ꯑꯣꯏꯔꯝꯅꯤ ꯍꯣꯏ
ꯎꯝ ꯑꯣꯏꯔꯝꯒꯅꯤ ꯑꯗꯣ ꯎꯝ ꯅꯣꯏ ꯅꯣꯏ ꯌꯨꯝ ꯃꯤꯁꯤꯡ ꯂꯩ ꯂꯩꯇꯔꯗꯤ ꯅꯪ ꯆꯥꯛ ꯌꯦꯟꯁꯥꯡ ꯊꯣꯡꯕ꯭ꯔꯣ
ꯑꯩ ꯏꯊꯟꯗ ꯂꯩꯌꯦ
ꯑꯣ ꯍꯩꯌꯦ ꯀꯤꯗ꯭ꯔꯣ
ꯏꯊꯟꯗ ꯆꯍꯤ ꯃꯉꯥ ꯇꯔꯨꯛ ꯂꯩꯔꯗꯤ ꯆꯥꯡ ꯌꯦꯁꯥꯡꯗꯤ ꯅꯪꯗꯒꯤ ꯍꯦꯜꯂꯝꯅꯤꯗꯀꯣ
ꯑꯣ ꯑꯗꯣ ꯅꯪ ꯏꯁꯄꯥꯏꯁꯤ ꯅꯣꯗꯜꯒꯨꯝꯕ ꯊꯣꯡꯕ ꯍꯩꯕ꯭ꯔꯥ
ꯍꯩꯌꯦ
ꯑꯣ ꯑꯩꯁꯨ ꯊꯣꯡꯕ ꯍꯩꯌꯦ ꯇꯧ ꯍꯥꯏꯒꯦ ꯇꯧꯕ
ꯎꯝ
ꯆꯥꯕꯗꯤ ꯌꯥꯝ ꯍꯩꯌꯦ ꯑꯩꯁꯨ
ꯎꯝ
ꯑꯩ ꯑꯁꯄꯥꯁꯤꯅꯥ ꯅꯍꯥꯟꯗꯣ ꯌꯥꯝ ꯆꯥꯕꯤꯕꯒꯤꯀꯣ ꯑꯣꯁ ꯍꯣꯁꯄꯤꯇꯥꯜ ꯌꯥꯎꯈ꯭ꯔꯕꯅꯦ
ꯎꯝ
ꯑꯦ ꯑꯩꯁꯨ ꯌꯥꯝ ꯆꯥꯅꯤꯡꯕꯀꯣ ꯄꯤꯛꯀꯦ ꯑꯅꯤꯔꯥ ꯑꯣꯏꯔꯝ ꯑꯍꯨꯝꯂ ꯑꯣꯏꯔꯝꯅꯤꯌꯦ ꯑꯗꯨ ꯂꯣꯏꯅꯃꯛ ꯆꯥꯔꯕ ꯑꯗꯣ ꯄꯨꯛꯇꯨ ꯂꯦꯡꯕ ꯌꯥꯗ꯭ꯔꯕ ꯅꯥꯃꯟꯕꯒꯤ ꯀꯞꯄꯦ ꯌꯥꯝꯅ ꯀꯞꯈ꯭ꯔꯦ ꯑꯗꯣ ꯑꯗꯨꯒꯤ ꯍꯣꯁꯄꯤꯇꯥꯜ ꯌꯧꯈ꯭ꯔꯕꯅꯦ
ꯎꯝ
ꯑꯥꯢꯁ ꯈꯣꯏ ꯃꯃꯥꯅ ꯆꯩꯕꯁꯤꯗꯤꯕ ꯑꯥꯁ ꯑꯩꯈꯣꯏ ꯌꯨꯝꯗ ꯆꯩꯕꯁꯤꯗ ꯂꯣꯏꯔꯝꯃꯦ ꯑꯗꯨꯒꯤ ꯃꯣꯏ ꯃꯣꯏꯅ ꯂꯩꯕ ꯃꯇꯝꯗꯀꯣ ꯀꯩꯅꯣ ꯃꯔꯨꯞ ꯀꯨꯝꯕ ꯑꯁꯥꯕꯒꯨꯝꯕꯗꯣ ꯃꯩ ꯃꯔꯛꯇ ꯆꯥꯕ ꯌꯥꯗꯦ ꯑꯗꯣ ꯃꯔꯣꯛ ꯇꯪꯈꯥꯏ ꯇꯪꯈꯥꯏ ꯑꯗꯣ ꯑꯗꯨꯝ ꯁꯦꯝꯃꯒ ꯑꯗꯨꯝ ꯆꯥꯕ ꯌꯥꯏꯌꯦ ꯑꯃꯔ ꯑꯃꯒꯨꯝꯕꯗꯤ ꯆꯥꯔꯗꯤ ꯑꯗꯨꯝ ꯂꯣꯏꯔꯦ ꯑꯩ ꯑꯩ ꯄꯣꯛ ꯀꯥꯏꯈ꯭ꯔꯅꯤ ꯃꯣꯏꯅ ꯀꯛ ꯀꯛ ꯇꯧꯕꯗꯣ ꯑꯗꯨꯃꯥꯏꯅ ꯇꯧ ꯉꯟꯕꯅꯦꯕ
ꯎꯝ ꯀꯩꯅꯣ ꯅꯣꯏ ꯢꯆꯤꯟ ꯅꯥꯎꯗꯤ ꯀꯌꯥ ꯂꯩꯒꯦ
ꯌꯥꯝ ꯂꯩ ꯍꯥꯏꯅꯤꯡꯗꯦ ꯑꯗꯨꯃꯥꯏꯅ ꯍꯪꯔꯛꯀꯅꯨ ꯑꯩ ꯈꯨꯝꯅꯤꯡꯗꯦ
ꯀ ꯍꯣꯏ ꯎꯝ ꯋꯥꯔꯤ ꯂꯤꯒꯦ
ꯎꯝ ꯍꯣꯏ ꯍꯣꯏ
ꯑꯣ ꯉꯁꯤ ꯋꯦꯗꯔꯁꯦ ꯌꯥꯝ ꯅꯨꯡꯉꯥꯏ ꯅꯣꯡ ꯈꯔꯁꯨ ꯆꯨ ꯅꯨꯡꯁꯥꯁꯨ ꯈꯔ ꯊꯣꯛ ꯑꯗꯨꯝ ꯇꯧꯕꯒꯤ ꯑꯩ ꯍꯧꯖꯤꯛ ꯑꯁꯇꯔꯗ ꯂꯩꯔꯦ ꯑꯗꯨꯝ ꯆꯠꯂꯤ
ꯎꯝ
ꯌꯥꯝ ꯏꯪꯉꯦ ꯅꯨꯡꯉꯥꯢꯌꯦ
ꯁꯟ
ꯅꯣꯡ ꯆꯨꯕꯤꯕꯒꯤ
ꯋꯦꯗꯔ ꯏꯪꯕ ꯄꯥꯝꯕ꯭ꯔꯣ ꯁꯥꯕ ꯄꯥꯝꯕ꯭ꯔꯣ
ꯏꯪꯕ ꯄꯥꯝꯃꯤ ꯑꯩꯗꯤ ꯁꯥꯕ ꯄꯥꯝꯗꯦꯕ ꯑꯁꯥꯕ ꯁꯥꯕ ꯁꯥꯈ꯭ꯔꯗꯤꯕꯨ ꯀꯣ ꯅꯨꯄꯤꯁꯤꯡꯖꯨꯀꯣ ꯃꯦꯀꯞ ꯐꯥꯎ ꯇꯧꯕ ꯌꯥꯗꯦ ꯃꯦꯀꯞ ꯇꯧꯈ꯭ꯔꯗꯤ ꯂꯣꯏꯅ ꯀꯨꯝꯃꯦ
ꯑ
ꯁ꯭ꯋꯦꯠ ꯊꯣꯛꯄꯒꯤꯀꯣ ꯑꯗꯨꯒꯤ ꯅꯨꯄꯤꯁꯤꯡꯒꯤꯗꯤ ꯐꯠꯇꯦ ꯁꯥꯕꯁꯦ
ꯑ
ꯅꯨꯄꯤꯁꯤꯡꯗꯤ ꯃꯁꯛ ꯐꯖꯅꯤꯡꯉꯦ ꯉꯣ
ꯑꯗꯨꯒꯤ ꯑꯗꯨꯒꯤ
ꯌꯥꯏ ꯌꯥꯏ ꯌꯥꯕ ꯖꯥꯠꯅꯤ
ꯑꯗꯨꯝ ꯌꯥꯕꯅꯤ ꯑꯩꯁꯨ
ꯎꯝ ꯌꯥꯔꯤ ꯌꯥꯔꯤ ꯅꯪ ꯐꯖꯅ ꯌꯥꯢ
ꯎꯝ ꯑꯗꯣ ꯎꯝ ꯑꯩꯗꯤ ꯃꯦꯀꯞ ꯌꯥꯝ ꯄꯥꯝꯃꯦ ꯑꯗꯣ ꯐꯖꯅꯗꯤ ꯇꯧꯕ ꯍꯩꯇꯦ ꯄꯥꯝꯕ ꯈꯛꯇꯪꯅꯤ ꯍꯩꯔꯅꯤ ꯃꯇꯝ ꯈꯔ ꯂꯩꯔꯗꯤ
ꯁꯛꯇꯤ ꯌꯥꯝ ꯐꯖꯔꯝꯗꯧ ꯃꯥꯜꯂꯤꯗ
ꯑꯩꯈꯣꯏ ꯌꯨꯝ ꯃꯤꯁꯤꯡꯅꯗꯤ ꯑꯗꯨꯝ ꯐꯖꯩ ꯍꯥꯏꯌꯦ ꯑꯗꯣ ꯅꯝ ꯎꯝ ꯅꯨꯄꯤꯒ ꯀꯥꯏꯅꯈ꯭ꯔꯕꯣ ꯅꯪ
ꯑꯩꯗꯤ ꯅꯨꯄꯤ
ꯑꯁ ꯉꯥꯢꯈꯣ ꯉꯥꯢꯈꯣ ꯑꯩ ꯁꯨꯃꯥꯏꯅ ꯍꯥꯡꯅꯤꯉꯥꯏ ꯅꯠꯇꯦ ꯉꯥꯢꯈꯣꯀꯣ ꯅꯪ ꯎꯝ ꯅꯨ ꯅꯨꯡꯁꯤꯅꯕ ꯂꯩꯔꯕꯣ
ꯂꯩꯇ꯭ꯔꯤꯌꯦ
ꯑꯣ ꯅꯪ ꯅꯨꯄꯤ ꯀꯥꯢꯅꯕꯗꯤ ꯂꯩꯔꯝꯅꯤꯀꯣ
ꯇꯩꯇꯦ
ꯀꯌꯥꯝꯃꯨꯛ ꯀꯥꯏꯅꯥꯈ꯭ꯔꯒꯦ
ꯅꯨꯄꯤ ꯀꯣꯏꯅꯗ꯭ꯔꯤꯌꯦꯕ
ꯍꯥꯖꯤꯛꯐꯥꯎ ꯅꯨꯄꯤ ꯅꯨꯄꯥ ꯑꯃꯐꯥꯎ ꯀꯣꯏꯗ꯭ꯔꯤꯕ